ꯑ ꯀꯥꯏꯌꯦꯦ
ꯑꯗꯨꯖꯝ ꯇꯏꯀꯣ
ꯑ ꯐꯖꯅ ꯇꯥꯏ ꯑꯩꯒꯤꯁꯦ ꯈꯔ ꯃꯔ ꯃꯔ ꯀ ꯇꯤꯒꯔꯤ ꯐꯣꯟꯁꯦ ꯇꯥꯒꯗ ꯑꯣ ꯃꯥꯂꯤꯀꯣ ꯍꯣꯁꯄꯤꯇꯥꯜꯗꯏ ꯀꯣ ꯋꯥ ꯆꯤꯡꯁꯗ ꯐꯥꯔꯃꯒ ꯂꯩꯕ
ꯔꯔꯤꯟꯁꯥꯎ ꯆꯥꯔꯒꯦ
ꯎꯝ ꯃꯁꯗꯤ ꯥꯏꯔꯦꯟ ꯆꯥꯏ
ꯍꯥꯎꯕꯟꯁꯦ ꯍꯣꯏꯂ ꯀꯦꯒꯔ
ꯑꯣ ꯈꯪꯅꯈꯤꯕ ꯄ꯭ꯔꯣꯕꯨꯀꯣ
ꯑꯣ ꯑꯣ ꯍꯥꯎꯅꯤꯍꯦ ꯑꯩꯈꯣꯏ ꯂꯣꯀꯦꯜꯒꯤꯗꯤ ꯍꯥꯎꯗꯪ ꯉꯧꯔꯒ ꯆꯥꯕꯗꯣ
ꯎꯝ ꯃꯥꯎ ꯂꯩꯏꯇꯦꯗ ꯇꯨ
ꯀꯔꯤꯒꯤ ꯃꯍꯥꯎ ꯂꯩꯗꯕ꯭ꯔꯥ ꯑꯩꯈꯣꯏ ꯂꯣꯀꯦꯜꯒꯤꯗꯤ ꯍꯥꯞꯅꯦ ꯁꯨꯝꯕꯅꯦ
ꯎ ꯇꯦꯖꯁꯨ ꯈꯪꯗ ꯈꯤꯇꯪ ꯃꯍꯥꯎꯗꯨꯣ ꯂꯩꯇ꯭ꯔꯦ ꯑꯇꯩ ꯃꯥꯏꯔꯦꯡꯒꯨꯝꯗꯕ
ꯍꯪ ꯑꯗꯨ
ꯀꯥꯛꯆꯈ꯭ꯔꯕꯣ ꯅꯪꯗꯦ
ꯑꯩ ꯆꯞ ꯆꯥꯗꯌꯦ ꯁꯥꯏ ꯄꯨꯡ ꯅꯥꯏꯅ ꯑꯗꯨꯋꯥꯏꯔꯣꯝꯗꯒꯤ ꯁꯤ ꯍꯣꯁꯄꯤꯇꯥꯜ ꯆꯠꯄꯗ ꯍꯧꯖꯤꯛ ꯐꯥꯎ ꯂꯩꯔꯤꯦ ꯆꯞ ꯆꯥꯗ꯭ꯔꯦ
ꯅ ꯐꯔꯤ ꯂꯩꯔꯒꯍ ꯇꯗ ꯆꯥꯒꯦ
ꯊꯦꯡꯉꯤꯅꯦꯀꯣ
ꯊꯦꯡꯉꯦ ꯎꯄꯥꯏ ꯂꯩꯇꯦ ꯍꯣꯁꯄꯤꯇꯥꯜꯗ ꯆꯠꯄꯅꯤꯅ ꯂꯩꯕꯅꯤꯅ
ꯕꯦꯛꯐꯥꯁ ꯆꯕ꯭ꯔ ꯌꯦꯛꯇꯗꯤ
ꯕ꯭ꯔꯦꯛꯐꯥꯁ ꯐꯥꯎ ꯆꯥꯗꯦ ꯏꯁꯇ꯭ꯔꯦꯠ ꯍꯧꯒꯠꯂꯒ ꯑꯗꯨꯝ ꯆꯠꯈ꯭ꯔꯕꯅ ꯇꯉꯥꯏꯔꯒꯥꯏ ꯆ ꯆꯥꯛ ꯆꯥꯛ ꯊꯗꯤ ꯂꯥꯗꯤ ꯂ ꯑꯗꯨ ꯁꯤ ꯃꯅꯨꯡꯗ ꯇꯤꯀꯦꯠ ꯀꯛꯄ ꯆꯪꯈꯤꯕꯀꯣ ꯑꯗꯨ ꯃꯣꯏꯕꯨ ꯂꯥꯏꯔꯒ ꯂꯩ ꯏꯗꯤ ꯂꯩꯦ ꯄ ꯉꯝꯗ ꯋꯥꯀꯣ
ꯍꯣꯔꯦꯟ ꯆꯥꯕ ꯀꯥꯟꯗ ꯌꯥꯝ ꯐ
ꯑꯁ ꯆꯥꯛ ꯌꯥꯝ ꯂ ꯃꯥꯟꯅꯂꯒ ꯆꯥꯔꯁꯨ ꯆꯥꯛ ꯆꯪꯗꯦ ꯉꯥꯡꯁꯨ ꯑꯗꯨꯃꯥꯏ ꯇꯧꯋꯦ ꯆ ꯃ ꯑꯗꯤ ꯌꯥ ꯌꯥꯝꯕꯨ ꯊꯔ ꯆ ꯅꯗꯕ ꯇꯪꯈꯥꯏ ꯐꯧ ꯆꯥꯗꯦ
ꯀꯤꯔꯒꯤ ꯃꯁꯤꯦꯜ ꯐ ꯐ
ꯉꯥꯁꯨ ꯄꯨꯊꯣꯔꯛꯑꯦ ꯑꯗꯨꯒ ꯌꯦꯟꯁꯨ ꯄꯨꯊꯣꯔꯛꯑꯦ
ꯍꯨꯕ ꯏꯔꯣꯟꯕꯅꯦ ꯁꯪꯒꯔꯤ ꯊꯣꯡꯕꯅꯦ ꯑ ꯍꯋꯥꯏ ꯌꯥꯝ ꯄꯨꯊꯣꯔꯛꯑꯦ ꯆꯥꯕ ꯀꯗꯕ ꯎꯝ ꯆꯄꯤ ꯌꯥꯝ ꯂꯃ ꯃꯤꯒꯤꯗꯤ ꯌꯥꯝ ꯍꯥꯎꯅꯦꯗꯨ ꯆꯄꯤꯁ ꯂꯥꯗꯤ ꯂꯃꯦꯗꯨ ꯑꯩꯣꯏ ꯃꯃꯤꯒꯤ ꯆꯥꯡꯗꯕꯁꯨ ꯆꯥꯛꯇꯣ
ꯄꯤꯛ ꯇꯧꯋꯤ ꯑꯗꯦ
ꯑꯁꯄꯦ ꯇꯧꯔ ꯀ ꯇ ꯆꯥꯒꯅꯤ ꯑꯗꯨꯗ ꯆꯥꯔꯒ ꯑꯃꯨꯛ ꯍꯣꯁꯄꯤꯇꯥꯜꯗ ꯆꯪꯉꯦ ꯑꯩꯒꯤ ꯃꯤꯡ ꯂꯥꯎꯊꯣꯛꯄ ꯑꯗꯨꯝ ꯉ ꯍꯥꯏꯔꯒ ꯂꯦꯞꯄꯅꯦ ꯑꯗꯨꯒꯤ ꯎꯃꯔꯤ ꯑꯗꯨꯋꯥꯏꯗꯗ ꯍꯂ ꯌꯕ
ꯊꯦꯡꯉꯦ ꯑꯗꯨꯗꯤ
ꯎꯝ ꯊꯩꯅꯤ ꯉ ꯁꯤꯁꯨ ꯀꯃꯥꯏ
ꯍꯧꯖꯤꯛꯇꯤ ꯊꯟꯗꯛ ꯋꯦꯗꯤꯤꯡ ꯁꯦꯠꯠꯇ ꯂꯩꯔꯤꯅꯦ ꯁꯤ ꯃꯅꯨꯡꯗ ꯑꯩꯈꯣꯏ ꯏꯕꯨꯡ ꯈꯣꯏꯗꯣ ꯇꯤꯛꯀꯦꯠ ꯀꯛꯄ ꯆꯪꯂꯣ ꯑꯗꯨꯒꯤ
ꯃꯄꯥꯥꯟꯗ ꯉꯥꯏꯔꯒ ꯂꯩꯔ ꯍꯣꯁꯄꯤꯇꯥꯜꯗ ꯂꯩ ꯅꯎ ꯃꯥꯂ ꯍꯥꯏꯁꯦꯅꯦ ꯃꯗꯤꯅꯦ ꯅ ꯑꯁ ꯄꯩꯁꯥ ꯆꯠꯄꯒꯤ ꯂꯝꯕꯤ ꯉꯥꯛꯇꯅꯤꯗꯟꯅ ꯁꯂ ꯍꯥꯄꯒꯦꯗꯤ ꯁꯛꯇ ꯍꯗꯗ꯭ꯔꯦ
ꯀꯥꯏ ꯀꯥꯏꯗ ꯂꯥꯛꯄꯋꯥ ꯈꯨꯨꯟꯗꯤ ꯂꯋꯥ
ꯑ ꯁꯤꯒꯂ ꯏꯃꯦ
ꯑ ꯅ ꯑꯦꯇꯗꯨꯗꯤ
ꯑ ꯁꯤꯒꯂ ꯏꯃꯦ ꯌꯒꯦ ꯆꯥꯡꯁꯦ ꯍꯛꯆꯥꯡꯁꯦ ꯀꯟꯕꯅꯤꯅꯀꯣ ꯍꯣꯁꯄꯤꯇꯥꯜꯗꯣ ꯆꯠ꯭ꯔꯗꯤ ꯌꯥꯗꯦꯕ ꯑꯗꯨꯗꯤ ꯑꯐꯣꯏ ꯈꯪꯗꯦ ꯑꯩꯈꯣꯏꯒꯤ ꯍꯛꯆꯥꯡꯁꯦ ꯄꯩꯁꯥ ꯆꯥꯕ ꯍꯛꯆꯥꯡꯅꯦꯅ ꯄꯩꯁꯥ ꯁꯨꯝꯔꯒ ꯆꯥꯕ ꯍꯛꯆꯥꯡ ꯑꯣꯏ ꯃꯥꯜꯂꯦ ꯑꯩꯈꯣꯏꯁꯨ
ꯅꯨꯡꯆꯨꯞ ꯆꯨꯞꯄꯒꯤꯗꯨ ꯂꯩꯒꯦꯔꯥ
ꯍꯣꯏ ꯃꯁꯤꯗꯤ ꯑꯩ ꯂꯦꯛꯀꯗꯕ ꯃꯥꯜꯂꯦ ꯍꯥꯏꯕꯗꯤ ꯍꯌꯦꯡ ꯍꯪꯁꯤꯒꯨꯝꯕ ꯀꯅ ꯇꯒꯗꯕ ꯃꯥꯂꯦ ꯍꯥꯏꯁꯦ ꯑꯩꯒ ꯔꯤ ꯏꯔꯠꯇꯔꯤꯁꯁ ꯇꯧꯅꯤꯡꯒꯂꯑ ꯃꯥꯂ ꯃꯣꯏꯗ ꯇ
ꯑꯣ
ꯀꯦꯁ ꯂꯩ ꯄꯗꯤ ꯌꯥꯔ ꯑꯣꯏꯣꯏ
ꯑꯩꯒꯤ ꯏ ꯁꯤꯟꯁꯨ ꯉꯔꯥꯡ ꯇꯦꯁ ꯇꯧꯕꯀꯣ ꯑꯗꯨꯒ ꯑꯩ ꯏꯕꯨꯡꯗꯣ ꯔꯤꯖꯜꯁꯨ ꯉꯥꯏꯕ ꯑꯗꯨꯒ ꯁꯤ ꯉꯁꯤ ꯍꯣꯁꯄꯤꯇꯥꯜꯗ ꯑꯦꯗꯃꯤꯠ ꯇꯧꯔꯤ ꯉꯥꯀꯣ ꯇ ꯀꯦꯖꯦ ꯆꯗꯣ ꯂꯣꯏꯁꯤꯂꯣ ꯃꯥꯂꯦ ꯑꯣꯏꯣꯏꯅꯦ ꯀꯣꯏ ꯀ ꯄꯨꯡ ꯑꯍꯨꯝꯔꯛ ꯑꯍꯨꯝ ꯃꯔꯤ ꯑꯣꯏꯔꯑꯝꯅꯦ ꯃꯥꯅ ꯆꯟꯈꯤꯕ
ꯑꯁ ꯊꯦꯡꯉꯤꯅꯤ ꯑꯗꯨꯗꯤ
ꯍꯦꯡꯉꯦ ꯍꯣꯏ
ꯑꯣ ꯃꯤ ꯌꯥꯝꯂꯝꯒꯅꯤ ꯑꯣꯏꯔꯝꯒꯅꯤ
ꯍꯣꯏꯅꯤ ꯑꯃꯦ ꯉꯔꯥꯡꯗꯣ ꯑꯦꯗꯃꯤꯠ ꯇꯧ ꯀꯩꯅꯣ ꯇꯧꯕꯅꯦꯕ ꯑꯗꯣ ꯑꯩꯈꯣꯏꯅ ꯐꯥꯔꯁ ꯗꯦ ꯂꯥꯛꯄ ꯅꯨꯃꯤꯠꯇ ꯃꯣꯏ ꯂꯕ ꯇꯣ ꯃꯣꯏ ꯑꯗꯣ ꯑꯩ ꯅꯍꯥꯟꯗꯣ ꯃꯣꯏ ꯗ꯭ꯌꯨꯇꯤ ꯇꯥꯗꯕ ꯑꯗꯣ ꯉꯁꯤ ꯑꯃꯨꯛ ꯇꯥꯕ ꯍꯥꯏꯕꯗꯤ ꯃꯤ ꯑꯃ ꯑꯇꯣꯞꯄ ꯒꯤ ꯄꯦꯁꯦꯟ ꯑꯃꯒꯤ ꯀꯦꯁꯁꯨ ꯃꯣꯏ ꯑꯇꯣꯞꯄ ꯗꯣꯛꯇꯔꯅ ꯄꯥꯏꯅꯤꯡꯗꯕ ꯃꯥꯜꯂꯦꯕ ꯑꯗꯨꯒꯤ ꯃꯣꯏ ꯅꯣꯏꯗ ꯈꯔ ꯂꯥꯛꯄ ꯉꯥꯏꯔꯣ ꯍꯥꯏꯅ ꯉꯁꯤꯒ ꯑꯃꯨꯛ ꯄꯣꯁꯄꯣꯟ ꯇꯧꯊꯣꯔꯛꯄ ꯃꯣꯏꯅ
ꯑꯣ ꯑꯁ ꯑꯗꯨ ꯑꯗꯨ ꯂꯥꯛꯇ꯭ꯔꯗꯤ ꯑꯃꯨꯛ ꯆꯠꯈ꯭ꯔꯅꯤ
ꯃꯣꯏ ꯉꯁꯤꯒꯤ ꯗ꯭ꯌꯨꯇꯤ ꯑꯣꯏꯔ ꯃꯥꯜꯂꯦ ꯁꯤꯗ ꯇꯧ ꯁꯤꯗ ꯌꯥꯗ꯭ꯔꯗꯤ ꯑꯣ ꯄ꯭ꯔꯥꯏꯚꯦꯠ ꯆꯥꯛꯈꯗꯥ ꯄꯚꯦ ꯅꯄꯤꯇꯥ ꯄꯕꯗꯗꯤ ꯑꯗꯨ ꯍꯣꯏ ꯂꯥꯛ ꯍꯦꯛ ꯂꯥꯛꯄ ꯅꯨꯃꯤꯠꯇꯨꯒꯤ ꯃꯣꯏꯅ ꯇꯤꯟ ꯇꯧꯕꯤꯒꯅꯦꯕ ꯑꯗꯨ ꯍꯥꯏꯕꯗꯤ ꯍꯣꯏꯁ ꯄꯩꯁꯥꯥꯁꯦ ꯈꯔ ꯋꯥꯠꯄꯅꯤꯅ ꯒꯕꯔꯃꯦꯦꯟꯟꯅ ꯆꯠꯄꯅꯦꯕ ꯈꯔꯒꯝꯁ ꯑꯩꯈꯣꯏꯅꯁꯨ ꯄꯨꯔ ꯐꯥꯒꯗ꯭ꯔꯥ ꯍꯥꯏꯅꯀ ꯍꯥꯏꯕꯗꯤ ꯍꯧꯖꯤꯛꯀꯤ ꯀꯦꯁꯁꯨꯨ ꯏꯃꯥꯔꯖꯦꯟꯁꯤ ꯅꯠꯇꯕꯅꯤꯅ ꯀꯣ ꯁꯤ ꯃꯦꯟ ꯇ ꯇꯧꯔꯁꯦꯅ ꯑꯗꯨꯨꯝ ꯂꯩꯕ ꯉꯔꯥꯡ ꯕ꯭ꯂꯠ ꯁꯁꯨ ꯄꯔ ꯐꯦꯔ ꯆꯂꯒ ꯂꯤꯁꯤꯡ ꯃꯉ ꯇꯔꯣ ꯇꯔꯨꯛ ꯍꯦꯟꯅ ꯆꯪꯒꯅꯤ ꯍꯥꯏꯕ ꯑꯦ ꯑꯗꯨꯒꯤ ꯁꯤ ꯍꯣꯁꯄꯤꯇꯥꯜꯗ ꯑꯃꯨꯛ ꯍꯟꯖꯤꯜꯂꯒ ꯉꯔꯥꯡꯒ ꯊꯦꯡꯅꯁꯤ ꯊꯅ ꯇꯧ ꯊꯣꯛꯔꯄꯅꯦ
ꯑ ꯑꯁ ꯄ꯭ꯔꯥꯏꯚꯦꯠ ꯆꯠꯂꯗꯤ ꯌꯥꯝꯅ ꯆꯪꯕꯅꯤꯗ
ꯍꯣꯏ ꯕꯦꯗ ꯆꯂ ꯏꯅ ꯆꯪꯒ ꯑꯅꯤ ꯄꯁꯗ ꯑꯗꯨꯒꯦ ꯕ꯭ꯂꯗ ꯇꯦꯁ ꯃꯉꯥꯗꯤ ꯇꯧꯗꯤ ꯇꯧꯒꯗꯕꯅꯦ ꯍꯥꯏꯕꯗꯤ ꯀꯤꯅꯤꯒꯤꯁꯨ ꯂꯣꯏꯅ ꯌꯥꯎꯅꯤ ꯀꯣ ꯇꯥꯡꯕꯤ ꯇꯥꯡꯒꯣ ꯃꯥꯂꯦꯕ
ꯎꯝ
ꯎ ꯑꯦ ꯑꯩꯈꯣꯏꯒꯤ ꯇꯣꯂꯣꯞꯁꯤ ꯌꯥꯝ ꯌꯥꯝ ꯆꯪꯂꯤ ꯌꯥꯝ ꯐꯥꯒꯗꯕ
ꯑ
ꯎꯝ ꯁꯤꯅꯁꯨ ꯃꯇꯦꯡ ꯈꯔ ꯄꯥꯡꯕꯤꯔꯕꯅꯤꯅ ꯑꯩꯈꯣꯏꯗ ꯍꯤꯗꯥꯛ ꯂꯩꯕꯒꯨꯝꯕꯀꯣ ꯑꯗꯨ ꯍ ꯀ ꯁꯦꯃ ꯆꯥꯡ ꯑꯃ ꯂꯂ ꯌꯨꯝꯗ ꯊꯣꯡ ꯑꯩ ꯏꯕꯨꯡꯗꯣ ꯊꯣꯛꯇ꯭ꯔꯤꯌꯦꯦ ꯃꯣꯏ ꯊꯣꯛꯑꯒ ꯀꯣꯏꯅ ꯆꯥꯒꯦ ꯇꯧꯕ ꯌꯨꯝꯗ ꯊꯣꯡꯕ ꯁꯧꯗ꯭ꯔꯦ ꯏꯟꯁꯥꯡꯗꯣ ꯆꯥꯅꯤꯡꯉꯤ
ꯆꯥꯔꯔꯣꯏ ꯑꯗꯨꯗꯤ
ꯍꯊꯦꯜꯗ ꯆꯥꯒꯅꯤ ꯗꯦꯜꯗ ꯆꯥꯅꯤꯡꯉꯥꯏꯗꯣ ꯍꯧꯖꯤꯛꯁꯦ ꯑꯩ ꯏꯊꯅꯗ ꯐꯝꯅꯒ ꯂꯩꯦꯕꯣ ꯏꯊꯣꯏꯅꯣ ꯆꯥꯕꯨ ꯆ ꯄꯨꯂꯥꯜꯂ ꯂꯩꯒꯣ ꯎꯄꯒꯤ ꯆꯥꯛ ꯏꯟꯁꯥꯡꯁꯨ ꯍꯥꯎꯋꯦꯗꯣ ꯃꯁꯂꯥ ꯁꯥ ꯊꯣꯡꯕꯗ ꯃꯁꯂꯥ ꯌꯥꯝ ꯍꯥꯞꯄꯗꯣ ꯑꯁ ꯑꯃꯨꯛ ꯅꯝꯁꯤꯕ
ꯍꯣꯏ ꯑꯁ ꯃꯌꯥꯡꯁꯤꯡꯗꯤ ꯌꯥꯝ ꯍꯥꯞꯀꯟꯕꯅꯤꯅꯦ ꯊꯥꯎꯁꯨ ꯌꯥꯝꯕꯅꯦ ꯃꯣꯏꯗꯤ
ꯍꯣꯏꯇꯒ ꯍꯩꯅ ꯑꯗꯨ ꯄ ꯖꯦꯔꯥ ꯑꯗꯣ ꯑꯗꯨꯗꯤ ꯃꯌꯥꯡ ꯃꯅꯝ ꯅꯝꯃꯦ ꯑꯗꯨꯗꯤ ꯌꯥꯗ꯭ꯔꯦ ꯍꯣꯏ ꯃꯣꯏꯗꯣ ꯑꯗꯨꯕ ꯑꯩꯈꯣꯏ ꯆꯤꯡꯃꯤꯗꯤ ꯑꯗꯨꯒꯨꯝꯕ ꯃꯁꯂꯥ ꯅꯅꯨꯡꯁꯂꯥꯗ ꯄ ꯄꯥꯗꯅ ꯑꯆ ꯀꯗꯦꯗꯣꯏꯗꯤ ꯊꯣꯡꯉꯁꯨ ꯈꯖꯤꯛꯇꯪ ꯆꯥꯡ ꯅꯥꯏꯅ ꯍꯥꯞꯄꯀꯣ ꯃꯣꯏꯗꯤ ꯃꯣꯏ ꯃꯁꯥꯗꯨꯅ ꯏꯟꯁꯥꯡ ꯑꯉꯥꯡꯒꯤ ꯒ꯭ꯔꯦꯚꯤꯗꯣ ꯏꯟꯁꯥꯡꯒ ꯃꯍꯤꯒ ꯑꯣꯏꯍꯜꯂꯦꯕ ꯃꯁꯂꯥꯗꯨꯅ
ꯑꯣ
ꯠꯇꯅꯤ ꯋꯥꯔꯦ ꯐꯃ ꯆ
ꯍꯣꯏ ꯑꯁ ꯋꯥꯔꯝꯒꯅꯤ ꯉꯥꯏꯕꯗ ꯑꯁ
ꯁꯤꯤꯗꯦ ꯁꯔꯦ ꯆꯥ ꯄꯁ ꯑ ꯇꯣꯅꯦ ꯑꯁ ꯁ꯭ꯔꯤꯗꯁꯔꯦ ꯑꯦꯠꯃꯤꯁꯟ ꯇꯧꯕꯤꯔꯒ ꯑꯐꯃꯗ ꯍꯤꯞꯄ ꯐꯪꯉꯗꯤ ꯌꯥꯝ ꯐꯪꯒꯗꯕ ꯑꯣ ꯑꯦꯗꯃꯤꯁꯟ ꯇꯧꯅꯤꯡꯉꯥꯏ ꯆꯪꯉ ꯄꯁꯨ ꯂꯏꯖꯣꯏꯌꯦ
ꯎꯝ ꯑꯣ ꯦꯠ
ꯍꯣꯏ ꯇꯧꯊꯅꯦ ꯅꯁꯤꯅ ꯉ ꯂꯦꯛꯑꯒ ꯍꯤꯗꯥꯛꯒꯨꯝꯕ ꯀꯥꯞꯔꯒ ꯍꯌꯦꯡꯁꯦ ꯇꯧ ꯇꯧ ꯃꯥꯜꯂꯦ ꯑꯣꯄꯔꯦꯁꯟꯒꯨꯝꯕꯀꯣ
ꯑꯣ
ꯁꯤꯅꯅꯨꯡ ꯂ ꯍꯗ ꯈꯥ ꯑꯗꯨꯒꯤ ꯑꯗꯨꯃ ꯇ ꯐꯔꯗ ꯍꯣꯁꯄꯤꯇꯥꯜꯗ ꯂꯩꯥꯏ ꯌꯒꯗ ꯃꯥꯂꯦꯕ
ꯎꯝ
ꯍꯧꯖꯤꯛ ꯉꯁꯤ ꯈꯔ ꯐ꯭ꯔꯤ ꯑꯣꯏꯕꯗ ꯐꯣꯟ ꯇꯧꯒꯦꯅ ꯇꯧꯅꯤꯅ
ꯑ
ꯍꯣꯏ ꯊꯕꯛꯁꯨ ꯂꯦꯞꯄꯩ ꯌꯥꯗꯦꯅ ꯑ ꯆꯈꯔ ꯀꯂ ꯁꯤꯒꯤꯅ ꯑꯍꯥꯎ ꯑꯍꯥꯎꯕ ꯑꯃꯨꯥꯎ ꯆꯥꯗꯣꯏꯅꯦꯕ
ꯍꯣꯁꯄꯤꯇꯥꯜ ꯍꯥꯏꯁꯦ ꯌꯥꯝ ꯇꯟꯕꯅꯤꯅꯦ
ꯑꯁꯦꯡꯕ ꯇꯂꯦ ꯍꯤꯗꯥꯛ ꯃꯅꯥꯝ ꯂꯒ ꯑꯅꯤꯡ ꯑꯁꯦꯡꯕ
ꯍ
ꯒꯦꯁꯇ꯭ꯔꯤꯒꯤ ꯄ꯭ꯔꯣꯕ꯭ꯂꯦꯝꯁꯨ ꯂꯩꯕꯅꯤꯅꯀꯣ ꯀꯔꯤ ꯀꯔꯤ ꯃꯅꯥꯝꯒꯨꯝꯕꯗ ꯑꯅ ꯑꯃꯗꯤ ꯄꯨꯛꯇꯒꯤ ꯀ꯭ꯔꯤꯌꯥꯁꯤꯔꯥ ꯈꯪ ꯍꯥꯏꯕ ꯍꯥꯏ ꯍꯗ ꯄꯨꯣꯛꯛꯇꯒꯤ ꯍꯥꯎꯕꯗꯣ ꯑꯣꯟꯅꯤꯡꯕꯒꯤꯒꯨꯝꯕ ꯑꯗꯨꯝ ꯇꯧꯒꯂꯕ
ꯀꯅꯤ ꯍ
ꯍ ꯈ꯭ꯔꯦ ꯍꯥꯥ
ꯅꯨꯡꯁꯥ ꯁꯥꯕ꯭ꯔꯥ
ꯇꯇꯦ ꯅꯣ ꯃꯃꯦ
ꯎꯝ ꯐ
ꯃꯁ ꯃꯁꯥꯏꯗꯦ ꯅ ꯁꯥꯈꯂ ꯅꯪ ꯆ ꯈꯔ ꯊꯣꯄꯅꯦ ꯌꯦꯒꯁ ꯍꯥꯏꯗꯤ ꯍꯣꯏ ꯋꯥꯏ ꯁꯤꯗꯤ ꯀꯗꯥ ꯆꯠꯀ꯭ꯔꯥ ꯑꯗꯨꯣꯝ ꯃꯤ ꯌꯣꯟꯗ ꯂꯩꯕ꯭ꯔꯥ
ꯍꯣꯏ ꯉꯁꯤ ꯌꯨꯝꯗ ꯂꯩꯅꯤ ꯍꯣꯏ
ꯑꯦꯝ ꯐ ꯈꯨꯟꯗ ꯂꯩꯕ꯭ꯔꯥ ꯅꯠꯇ꯭ꯔꯒ ꯁꯤ ꯇꯝꯄꯥꯛꯇ ꯂꯩꯕ꯭ꯔꯥ
ꯑꯣ ꯁꯤ ꯑꯗꯨꯕꯥꯗ ꯂꯩꯌꯦꯦ
ꯍ ꯑꯝꯥꯏ ꯑꯁ ꯉꯁꯥꯏꯒꯤ ꯅꯣꯡꯗꯨꯗꯤ ꯉꯁꯤ ꯍꯣꯜꯗꯦ ꯅꯨꯅꯨꯡꯃꯤꯠ ꯆꯨꯞꯄꯥ ꯆ ꯅꯣꯡ ꯆꯨꯒꯦꯔꯥ ꯍꯥꯏꯔꯒ ꯑꯃꯨꯛ ꯇꯣꯛꯈ꯭ꯔꯦ ꯑꯩꯈꯣꯏꯒꯤ ꯁꯥꯏꯠꯇꯤ ꯐꯖꯅ ꯆꯨꯁꯤ ꯍꯣꯁꯄꯤꯇꯥꯜ ꯃꯅꯥꯛꯇ ꯆꯨꯕ ꯆꯨꯗꯦ ꯃꯤ ꯇꯎꯕꯨ ꯣ ꯈꯪꯗꯦ
ꯍꯣꯏ ꯃꯐꯝ ꯈꯔ ꯈꯔꯗꯤꯀꯣ ꯌꯥꯝ ꯆꯨꯑꯦ
ꯍꯣꯏ ꯑꯗꯨꯅꯦ ꯉꯁꯥꯏꯗꯨꯁꯨ ꯑꯣ ꯍꯣꯏ ꯉꯁꯣꯏ ꯑꯌꯨꯛꯇꯨ ꯆꯨꯋꯦ ꯅꯡꯣ ꯍꯦꯛ ꯃꯤꯀꯞ ꯊꯣꯛꯣꯂꯛꯕꯗ ꯅꯣꯡ ꯆꯨꯔꯒ ꯂꯩꯔꯝꯕ ꯋꯥꯅꯤꯗ꯫
ꯇꯜꯂꯝꯒꯅꯤꯀꫭ ꯆꯠꯄ꯫
ꯑꯗꯨꯅꯦ ꯑꯁ ꯌꯥꯝ ꯇꯥꯜꯂꯒ ꯂꯥꯛꯈ꯭ꯔꯕꯅꯦ ꯇꯨꯝꯁꯨ ꯇꯨꯝꯅꯤꯡꯕꯅꯦ꯫ ꯋꯥꯁꯨ ꯋꯥꯕꯅꯦ ꯃꯔꯣꯃꯗ꯫ ꯈꯪꯗꯦ ꯍꯣꯏ ꯌꯥꯝ ꯆꯪꯔꯗꯤ ꯌꯥꯝ ꯆꯥꯒꯅꯤ ꯆꯪꯒꯅꯤ ꯈꯪꯗꯦ ꯉꯔꯥꯡꯁꯨ ꯑꯩꯒꯤ ꯍꯥꯞ ꯄ꯭ꯂꯦꯠꯇꯣ ꯍꯥꯐ ꯄꯥꯎꯁꯨꯗꯦ ꯈꯖꯤꯛꯇꯪꯅꯦ ꯆꯥꯕ ꯌꯨꯝꯗ ꯑꯣꯏꯔꯗꯤ ꯐꯖꯅ ꯆꯥꯗꯕꯅꯤ ꯑꯗꯨ ꯈꯪꯗꯦ ꯆꯥꯛ ꯂꯥꯃꯟꯕꯒꯤ ꯆꯪꯗꯕ꯭ꯔꯥ ꯍꯥꯏꯕ꯫
ꯁꯥꯁꯨ ꯁꯥꯕꯅꯤ ꯉꯌꯥꯡꯗꫭ ꯅꯨꯡꯁꯥ ꯊꫭꯛꯄꯒꯤꯀꫭ꯫
ꯍꯣꯏ ꯑꯁ ꯁꯥꯕꯅ ꯂꯩꯕ ꯌꯥꯗꯦꯗ꯫
ꯎꯝ ꯉꯁꯤꯗꯤ ꯈꯔ ꯏꯪꯉꯁꯤ ꯍꯣꯁꯄꯤꯇꯥꯜꯗ꯫
ꯑꯣ ꯉꯁꯤ ꯅꯣꯡꯁꯨ ꯃꯥꯡꯕꯒꯤꯀꯣ꯫
ꯍꯣꯏ꯫
ꯈꯔꯕꯨꯗꯤ ꯏꯪꯅꯤ꯫
ꯑꯗꯨꯗꯒ ꯑꫭꯏꯔ ꯃꯥꯜꯂꯦ꯫
ꯑꯣ ꯂꯣꯏꯈ꯭ꯔꯕꯣ꯫
ꯑꯥ꯫
ꯊꯣꯛꯂꯛꯈ꯭ꯔꯕꯣ꯫
ꯊꫭꯛꯂꯛꯇ꯭ꯔꯤꯌꯦ ꯀꯨꯏꯒꯗꯕ ꯃꯥꯜꯂꯦ꯫ ꯈꯪꯗꯦ ꯉꯁꯥꯏ ꯂꯨꯆꯤ ꯆꯪꯈ꯭ꯔꯃꯅꯦ꯫ ꯆꯪꯂꯒ ꯑꯃꯨꯛ ꯊꯣꯛꯂꯛꯑꯒ ꯑꯩꯒꯤ ꯑꯙꯥꯔꯗꫭ ꯃꯥ ꯄꯨꯕ ꯀꯥꯎꯕ ꯑꯗꯨꯒꯤ ꯑꯩꯒꯤ ꯑꯙꯥꯔ ꯂꯧꯕ ꯂꯧꯔꯒ ꯑꯃꯨꯛ ꯇꯧ ꯖꯥꯠꯂ ꯃꯤ ꯌꯥꯝꯃꯟꯕꯒꯤ ꯑꯣꯏꯔꯝꯅꯤ꯫
ꯃꯣꯏ ꯑꯗꯨꯁ ꯍꯣꯁꯄꯤꯇꯥꯜ ꯍꯣꯁꯄꯤꯇꯥꯜꯗꯤ ꯃꯤ ꯌꯥꯝꯕꯅꯤꯅꯦ꯫
ꯍꯣꯏ ꯒꯣꯔꯚꯔꯃꯦꯟꯒꯤ ꯑꯣꯏꯕꯅꯤꯅꯀꯣ ꯃꯤꯗꯣ ꯌꯥꯝꯃꯦꯕ ꯍꯥꯏꯗꯤ ꯈꯔ ꯂꯩꯗꯅ ꯒꯣꯔꯃꯦꯟꯒꯤꯗꯤ ꯍꯣꯏ ꯄꯩꯁꯥ ꯂꯩꯗ